ꯇꯥꯕ꯭ꯔꯣ ꯀ꯭ꯔꯤ ꯍꯧꯖꯤꯛꯇꯤ
ꯇꯨꯝꯃꯤꯕ꯭ꯔꯣ ꯅꯪꯕꯨ ꯑꯩ ꯍꯨꯖꯤꯛ ꯑꯩꯈꯣꯏꯒꯤ ꯆꯛ ꯀꯣꯜ ꯃꯌꯥꯝ ꯂꯩꯌꯦ
ꯌꯥꯝ ꯂꯤꯡꯉꯦ ꯍꯦ
ꯅꯪꯗꯤ ꯇꯨꯝꯃꯒ ꯂꯩꯕ ꯃꯥꯜꯂꯤꯀꯣ
ꯚꯤꯗꯤꯑꯣ ꯚꯤꯗꯤꯑꯣ ꯌꯦꯡꯂꯒ ꯇꯨꯝꯅꯤꯡꯕ ꯃꯥꯜꯂꯦ
ꯗ ꯇꯨꯝꯕꯁꯦ ꯐꯠꯇꯦ ꯍꯥꯏꯕꯅꯦ
ꯑ ꯈ꯭ꯔꯛ ꯉꯥꯏꯌꯣꯀꯣ ꯑꯩ ꯖꯦꯖꯦ
ꯀꯔꯤꯅꯣ
ꯑꯣ ꯀꯩꯖꯨ ꯇꯧꯗꯦ ꯀꯩꯁꯨ ꯇꯧꯗꯦꯗ ꯀꯩꯗꯧꯔꯤꯅꯣ
ꯀꯔꯤꯁꯨ ꯇꯧꯗꯦ ꯑꯗꯨꯝ ꯌꯨꯝꯗ ꯂꯩꯔꯒ ꯐꯤ ꯁꯨꯕ ꯀꯔꯤ ꯀꯔꯤ ꯑꯗꯨꯝ ꯇꯧꯔꯒ ꯂꯩꯕꯅꯦ
ꯑꯁ
ꯅꯪꯗꯤ ꯌꯥꯝ ꯅꯨꯡꯉꯥꯏꯕ ꯃꯥꯜꯂꯦꯀꯣ
ꯑꯁ ꯅꯨꯡꯉꯥꯏꯇꯦꯗ ꯍꯟꯗꯛꯁꯦ ꯊꯕꯛ ꯌꯥꯝꯃꯦ ꯇꯟꯕꯒꯤ ꯁꯨꯗꯕꯒꯤꯅꯦ
ꯊꯕꯛ ꯌꯥꯝꯕ꯭ꯔꯅꯦ
ꯌꯥꯝꯃꯤꯗ ꯊꯕꯛꯇꯤ ꯌꯥꯝ ꯂꯩꯌꯦꯗ
ꯑꯣ ꯑꯩ ꯈꯛꯇꯪꯔ ꯍꯥꯏꯔꯒ ꯃꯤ ꯂꯣꯏꯅꯃꯛ ꯊꯕꯛ ꯌꯥꯝ ꯂꯩꯕ ꯃꯥꯜꯂꯦ
ꯊꯕꯛ ꯌꯥꯝ ꯂꯩꯌꯦ ꯑꯁ ꯁꯦꯡꯕ ꯍꯟꯗꯛꯁꯦ ꯅꯣꯡꯆꯨ ꯅꯣ ꯅꯣꯡ ꯇꯥꯕꯅꯤꯅ
ꯈꯜꯂꯤꯅꯦ ꯑꯩꯁꯨ ꯊꯕꯛ ꯌꯥꯝꯃꯟꯕꯗ ꯂꯣꯏꯁꯟꯕ ꯉꯝꯗ꯭ꯔꯦ
ꯍꯥꯏꯔꯅꯨ ꯊꯕꯛꯅ ꯊꯕꯛ ꯉꯥꯛꯇꯅꯤ ꯍꯟꯗꯛꯇꯤ ꯇꯟꯕꯒꯤꯅꯤ ꯇꯟꯕꯒꯤ ꯁꯨꯝ ꯂꯩꯕ ꯋꯥꯅꯤꯗ ꯁꯨꯕ ꯍꯥꯎꯔꯗꯤ ꯑꯥ ꯅꯟ ꯏꯁꯇꯣꯞꯇ ꯂꯩꯌꯦ
ꯑꯦ ꯐꯩ ꯊꯕꯛꯗꯤ ꯁꯨꯕꯅ ꯐꯕꯅꯦꯍꯦ ꯂꯩꯔꯗꯤ ꯍꯛꯆꯥꯡꯁꯨ ꯐꯠꯇꯦ
ꯑ ꯍꯥꯏꯔꯅꯨ ꯌꯥꯗ꯭ꯔꯦ ꯍꯛꯆꯥꯡꯁꯦ ꯇꯨꯝꯔꯒ ꯆꯥꯔꯒ ꯈꯛꯇ ꯂꯩꯔꯅꯤꯅ ꯅꯪꯗꯦ ꯍꯟꯗꯛꯁꯦ ꯁꯨꯡꯎ ꯎꯗ꯭ꯔꯦꯅꯦ ꯀꯩ
ꯑꯗꯨꯃꯥꯏꯅ ꯍꯥꯏꯒꯅꯨꯍꯦ ꯅꯪꯁꯨ ꯆꯠꯊꯣꯛ ꯅꯪꯁꯨ ꯌꯨꯝꯗꯒꯤ ꯆꯠꯊꯣꯛꯇ꯭ꯔꯗꯤ ꯀ꯭ꯔꯃꯥꯏꯅ ꯎꯒꯅꯤ ꯑꯩꯕꯣ
ꯇꯤꯒꯤ ꯆꯠꯂꯦ ꯁꯤ ꯂꯝꯕꯤꯖꯦ ꯅꯨꯡꯇꯤꯒꯤ ꯆꯠꯄꯅꯦ ꯑꯩꯗꯤ ꯅꯪꯕꯨ ꯁꯨꯡꯎ ꯎꯗꯦ
ꯑꯦꯁ ꯑꯩꯅ ꯌꯨꯝ ꯈꯔ ꯂꯥꯞꯄ ꯑꯗꯨꯒꯤꯅꯦ ꯍꯣꯏ ꯑꯩꯗꯤ ꯌꯥꯝꯕꯅꯦ ꯅꯣꯏꯒ ꯍꯥꯏꯅꯕ ꯌꯥꯗꯕꯅꯦ
ꯑꯗꯣ ꯅꯣꯡꯃꯥꯗꯤ ꯀꯣꯏꯔꯛ ꯎꯗ ꯅꯪꯁꯨ
ꯀꯣꯏꯔꯛꯀꯦ ꯀꯣꯏꯔꯛꯀꯦ
ꯀꯣꯏꯔꯛꯀꯦ ꯀꯣꯏꯔꯛꯀꯦ ꯍꯥꯏꯔꯒ ꯅꯣꯡꯃꯁꯨ ꯀꯣꯏꯔꯛꯇꯦ ꯊꯕꯛ ꯉꯥꯛꯇ ꯑꯗꯨꯝ ꯁꯨꯔ ꯁꯨꯔꯒ ꯂꯩꯁꯥ ꯄꯨꯟꯁꯤꯗꯣ ꯑꯃꯨꯛ ꯍꯥꯔ ꯍꯥꯟꯅ ꯀꯦꯟꯒꯤꯅꯤꯀꯣ ꯊꯕꯛ ꯁꯨ ꯁꯨ ꯁꯨꯔꯥ ꯂꯩꯕ ꯊꯕꯛ ꯉꯥꯛꯗ ꯁꯨ ꯁꯨ ꯁꯨꯔꯒ ꯂꯩꯁꯥꯒꯤ ꯄꯨꯟꯁꯤꯗꯣ ꯐ꯭ꯔꯤꯗ
ꯑꯦꯁ
ꯃꯥꯡꯈꯤꯅꯦ
ꯅꯠꯇꯦꯍꯦ ꯌꯨꯝꯒꯤ ꯊꯕꯛ ꯌꯥꯝꯕꯅꯦ ꯅꯣꯏꯗꯤ ꯀꯔꯝ ꯅꯠꯇꯦ ꯑꯩꯗꯤ ꯉꯛꯑꯦ ꯅꯣꯏꯗꯣ ꯌꯨꯝꯒꯤ ꯊꯕꯛ ꯀꯔꯝꯃꯥꯏꯅ ꯀꯔꯝ ꯇꯧꯕ꯭ꯔꯣ ꯑꯩꯗꯤ ꯍꯧꯒꯠꯂꯒ ꯆꯥꯛ ꯏꯟꯖꯥꯡ ꯊꯣꯡꯉꯅꯤ ꯑꯗꯨꯒ ꯐꯤꯔꯣꯟ ꯁꯨꯔꯅꯤ ꯑꯗꯨꯒ ꯋꯥꯏ ꯇꯩꯔꯦ ꯋꯥꯏ ꯁꯤꯠꯂꯦ ꯑꯗꯨ ꯑꯣꯏꯔꯗꯤ ꯎꯝ ꯅꯨꯃꯤꯠꯇꯨ ꯑꯥ ꯆꯠꯈ꯭ꯔꯦ ꯍꯧꯖꯤꯛꯁꯨ ꯌꯨꯝ ꯇꯩꯔꯦ꯫ ꯋꯥꯏ ꯇꯩꯗ꯭ꯔꯤꯌꯦ ꯁꯤꯠꯄꯗ ꯉꯥꯏꯔꯤ꯫
ꯅꯨꯡꯗꯥꯡ ꯅꯨꯡꯗꯥꯡꯗ ꯇꯧꯕꯅꯦ꯫
ꯑꯣ ꯌꯥꯝ ꯊꯨꯕ ꯃꯥꯜꯂꯦ ꯅꯪꯗꯤ꯫
ꯑꯩꯗꯤ ꯅꯨꯡꯗꯥꯡꯅꯗꯤ ꯑ ꯀꯤꯆꯟ ꯀꯩꯅꯣ ꯆꯥꯛꯁꯪꯒꯨꯝꯕ꯫ ꯇꯩꯅꯤꯡꯉꯥꯏ ꯂꯩꯔꯗꯤ ꯑꯩꯗꯤ ꯅꯨꯡꯗꯥꯡ ꯉꯥꯛꯇꯅꯦ ꯇꯨꯝꯗ꯭ꯔꯤꯉꯩꯗ꯫
ꯑꯣ ꯑꯩꯗꯤ ꯍꯧꯒꯠꯂꯒ ꯇꯧꯕꯅꯤꯅ ꯑꯁ꯫ ꯇꯣꯏꯔꯦ ꯊꯕꯛ ꯑꯗꯨ ꯑꯗꯨ ꯇꯧꯕꯗ ꯃꯇꯝ ꯂꯣꯏꯈ꯭ꯔꯦ ꯑꯩꯒꯤꯗꯤ꯫
ꯑꯗꯣ ꯅꯨꯡꯗꯥꯡ ꯅꯨꯡꯗꯥꯡꯗꯥ ꯇꯧꯎ ꯅꯨꯡꯗꯥꯡ ꯅꯨꯡꯗꯥꯡ ꯐꯕꯅꯦ ꯅꯨꯡꯗꯥꯡ ꯆꯥꯛ ꯆꯥꯆ ꯇꯣꯛꯄ ꯂꯣꯏꯔꯒ ꯑꯩꯗꯤ ꯑꯗꯨ ꯃꯇꯝꯗ ꯇꯩꯅꯦ꯫ ꯑꯗꯨꯒ ꯂꯣꯛ ꯇꯥꯔꯅꯤ
ꯍꯣꯏ ꯌꯨꯝꯁꯨ ꯌꯥꯝ ꯃꯨꯠꯀꯜꯂꯦ ꯒ꯭ꯌꯥꯟ ꯇꯥꯗꯔꯦ꯫
ꯍꯥꯟꯅ ꯑꯁ ꯑꯩꯈꯣꯏꯁꯨꯅꯦ ꯅꯨꯡꯇꯤꯒꯤ ꯕꯣꯜ ꯌꯦꯡꯕ ꯂꯥꯛꯏꯕ ꯅꯨꯄꯥꯁꯤꯡ꯫
ꯀꯔꯤ ꯍꯥꯏꯕ꯫
ꯅꯨꯡꯗꯥꯡ ꯈꯨꯗꯤꯡ ꯕꯣꯜ ꯌꯦꯡꯕ ꯃꯤ ꯃꯌꯥꯝ ꯌꯥꯝ ꯂꯥꯛꯏꯕ ꯑꯩꯈꯣꯏꯗ꯫
ꯑꯣ ꯉꯔꯥꯡ ꯅꯨꯡꯗꯥꯡꯁꯨ ꯂꯥꯛꯄ꯭ꯔ꯫
ꯍꯣꯏ ꯂꯥꯛꯑ ꯅꯨꯡꯇꯤꯒꯤ ꯂꯥꯛꯑꯦꯗ ꯃꯣꯏꯗꯤ꯫
ꯑꯣ꯫ ꯐꯩꯅꯦ ꯅꯣꯏꯗꯤ ꯇꯤꯚꯤ ꯂꯩꯕꯅꯤꯅ ꯑꯩꯈꯣꯏꯗꯤ ꯐꯣꯟꯗ ꯌꯦꯡ ꯉꯁꯤꯗꯤ ꯌꯦꯡꯗꯦ꯫ ꯍꯣꯔꯦꯟ ꯅꯨꯡꯗꯥꯡꯗ ꯌꯦꯡꯁꯤꯔ ꯈꯪꯗꯦ ꯑꯌꯥꯡ ꯉꯁꯤ ꯃꯦꯛꯁꯤꯀꯣ ꯂꯩꯕ꯭ꯔꯤꯅꯦ ꯂꯣꯏ
ꯑꯩꯁꯨ ꯉꯔꯥꯡ ꯗ꯭ꯔꯃꯥ ꯌꯦꯡꯕꯒꯤ ꯌꯦꯡꯗꯦ ꯑꯁ ꯅꯨꯡꯁꯤꯠ ꯌꯥꯝ ꯆꯤꯠꯂꯅꯤ ꯍꯧꯖꯤꯛꯁꯦ꯫ ꯅꯨꯡꯁꯤꯠ ꯃꯈꯣꯟ ꯇꯥꯕ꯭ꯔꯣ꯫
ꯍꯥꯥ꯫ ꯀꯔꯤ ꯀꯔꯤ ꯍꯥꯏꯕꯅꯣ꯫
ꯅꯨꯡꯁꯤꯠ ꯅꯨꯡꯁꯤꯠ꯫
ꯅꯨꯡꯁꯤꯠ ꯅꯨꯡꯁꯤꯠ ꯂꯥꯛ
ꯌꯥꯝ ꯁꯤꯠꯂꯦꯕ꯫
ꯅꯨꯡꯁꯤꯠ ꯁꯤꯠ꯭ꯄꯔꯥ ꯍꯥꯏꯕ꯫
ꯎꯝ ꯍꯣꯏ ꯂꯝꯕꯤꯗ
ꯑꯣ ꯅꯪ ꯀꯩꯅꯣ ꯅꯪ ꯂꯝꯕꯤꯗ ꯆꯠꯄ꯭ꯔꯅꯦ ꯍꯧꯖꯤꯛ꯫
ꯀꯅꯤ ꯍꯣꯏ
ꯎꯝ꯫
ꯃꯊꯛꯇ ꯀꯥꯏꯒꯦꯅ ꯆꯠꯂꯤꯌꯦ ꯍꯧꯖꯤꯛ꯫
ꯑꯩꯈꯣꯏꯗꯗꯤ ꯅꯨꯡꯁꯤꯠ ꯂꯩꯇꯦ ꯅꯨꯡꯁꯤꯠ ꯂꯥꯛꯇꯦ ꯅꯨꯡꯁꯤꯠ ꯁꯤꯠꯂꯛꯇꯦ ꯍꯧꯖꯤꯛ꯫ ꯅꯣꯏꯗꯤ ꯃꯊꯛꯇ ꯂꯩꯕꯅꯤꯅ ꯅꯨꯡꯁꯤꯠ ꯌꯥꯝ ꯁꯤꯠꯄ ꯃꯥꯜꯂꯤ
ꯍꯣꯏ ꯅꯨꯡꯁꯤꯠ ꯌꯥꯝ ꯁꯤꯠꯂꯤ ꯍꯧꯖꯤꯛꯁꯤ ꯂꯥꯝꯕꯤꯗ ꯆꯠꯄꯒꯤꯀꯣ꯫
ꯎꯝ꯫ ꯌꯨꯝꯒꯤ ꯊꯕꯛ ꯂꯣꯏꯅ ꯂꯣꯏꯔꯕ꯭ꯔꯣ꯫ ꯂꯩꯁꯥꯕꯤ ꯂꯩꯁꯥꯕꯤ ꯀꯣꯏꯒꯤ ꯆꯠꯂꯤꯁꯦ ꯑꯦ ꯀꯣꯏꯒꯦ ꯆꯠꯀꯦ ꯇꯧꯔꯤꯁꯤꯕꯣ꯫
ꯍꯧꯖꯤꯛꯅ ꯊꯣꯛꯄꯅꯦ
ꯉꯁꯤꯁꯦ ꯑꯩꯈꯣꯏ ꯢꯃꯥꯁꯨ ꯢꯄꯥꯁꯨ ꯂꯣꯏꯅ ꯌꯨꯝꯗ ꯂꯩꯌꯦꯕ
ꯑꯣ ꯉꯁꯤꯗꯤ ꯀꯅꯥꯁꯨ ꯆꯠꯊꯣꯛꯇꯦ
ꯍ ꯆꯠꯊꯣꯛꯇꯦ ꯑꯗꯨꯅ ꯌꯨꯝ ꯁꯪꯅꯤꯉꯥꯢ ꯃꯤ ꯂꯩꯕ
ꯍꯥ
ꯅꯤꯡꯉꯥꯏ ꯃꯤ ꯂꯩꯕ ꯉꯁꯤ ꯍꯣꯏ ꯆꯠꯊꯣꯛꯇꯦ ꯂꯣꯏꯅ ꯄꯣꯊꯥꯔꯤꯌꯦ ꯉꯁꯤꯗꯤ
ꯐꯔꯦꯅꯦ ꯅꯣꯏꯒꯤ ꯂꯧꯗꯨ ꯂꯣꯏꯈ꯭ꯔꯕ꯭ꯔꯣ
ꯍꯣꯏ ꯉꯔꯥꯡꯅ ꯂꯣꯏꯔꯦ ꯍꯥꯏ ꯑ ꯉꯥꯍꯥꯛ ꯂꯥꯏꯔꯒ ꯍꯞꯇꯥ ꯑꯃꯒꯨꯝꯕ ꯂꯩꯔꯒ ꯂꯩꯔꯒ ꯑꯃꯨꯛ ꯆꯠꯀꯗꯕ ꯃꯥꯂꯦ ꯅꯥꯄꯤ ꯌꯥꯝ ꯍꯧꯕ ꯃꯥꯜꯂꯦ ꯍꯟꯗꯛ
ꯎꯝ ꯅꯣꯡ ꯇꯥꯕꯅꯤꯅ ꯌꯥꯝ ꯊꯨꯕꯅꯦ ꯅꯥꯄꯤ ꯍꯧꯕꯗꯣ
ꯎꯝ ꯅꯥꯄꯤ ꯌꯥꯝ ꯂꯩꯌꯦ ꯍꯥꯏꯌꯦ ꯁꯤ ꯃꯊꯪ ꯁꯨ ꯑꯉꯥꯡ ꯉꯥꯛ ꯇꯅꯤꯗ ꯑꯁ ꯆꯠꯀꯦ ꯌꯥꯗꯦꯅꯦ
ꯁꯦꯁ ꯌꯥꯝ ꯐꯩ ꯅꯣꯏ ꯅꯃꯥ ꯅꯨꯄꯥꯗꯤ ꯌꯥꯝ ꯐꯩꯀꯣ
ꯀꯣ ꯅꯗꯤ ꯑꯩꯗꯤꯀꯣ ꯂꯧꯒꯨꯝꯕ ꯆꯠꯂꯗꯤ ꯑ
ꯎꯝ
ꯑꯃꯨꯛ
ꯑꯃꯨꯛ ꯍꯜꯂꯛꯄꯗ ꯅꯪꯅ ꯀꯝꯄ꯭ꯂꯦꯟ ꯌꯥꯝꯕꯒꯤꯔꯣ
ꯎꯝ ꯌꯨꯝꯗ ꯑꯗꯨꯝ ꯂꯩꯌꯦ ꯑꯩꯗꯤ ꯌꯥꯗꯦ
ꯑꯗꯨꯅ ꯐꯔꯦ
ꯂꯧ ꯆꯠꯔꯗꯤ
ꯎꯝ ꯑꯅꯤꯃꯛ ꯇꯧꯔꯗꯤ ꯀꯗꯥꯏꯗꯒꯤ ꯉꯝꯒꯦꯔꯥ
ꯍꯣꯏ ꯑꯩ ꯅꯨꯡꯁꯥ ꯊꯣꯛꯄ
ꯍꯣꯏ ꯑꯩꯗꯤ ꯅꯍꯥꯟꯗꯒꯤ ꯑꯩ ꯍꯦꯛ ꯍꯦꯛ ꯍꯦꯛ ꯂꯥꯛꯄꯗꯒꯤ ꯀ꯭ꯔꯤꯅꯣ
ꯃꯣꯟꯄꯥꯒꯤ ꯀꯩꯅꯣꯁꯤꯡꯗꯣ ꯑꯗꯨꯁꯤꯡꯗꯣ ꯍꯧꯖꯤꯛꯅ ꯉꯟꯊꯥ ꯍꯥꯏꯕ꯭ꯔꯥ ꯀꯔꯤ ꯍꯥꯏꯕ꯭ꯔꯥ ꯑꯗꯨ ꯂꯧꯊꯣꯛꯑꯒ ꯁꯨꯕꯗꯣ ꯉꯁꯤꯅ ꯁꯨꯕꯅꯦ ꯅꯍꯥꯟꯗꯒꯤ ꯍꯞꯇꯥ ꯑꯃ ꯑꯅꯤ ꯁꯨꯔꯦ ꯑꯗꯨꯝ ꯊꯝꯃꯒ ꯂꯩ
ꯎꯝ ꯑꯗꯨ ꯐꯖꯅ ꯀꯪ ꯐꯖꯅ ꯀꯪꯗ꯭ꯔꯗꯤ ꯑꯃꯨꯛ ꯃꯅꯝ ꯂꯩꯕꯗꯣ ꯑꯗꯨ ꯇꯟꯕ
ꯍꯣꯢ ꯎꯝ ꯀꯩꯒꯨꯝꯕ ꯁꯨꯗ꯭ꯔꯤ
ꯖꯤꯛ ꯂꯝꯕꯤꯗꯔꯣ ꯌꯨꯝꯗꯔꯣ
ꯌꯨꯝꯗꯅꯦ ꯌꯨꯝꯗ ꯕꯣꯛ ꯍꯣꯏꯗ꯫
ꯑꯣ ꯌꯧꯔꯕ꯭ꯔꯣ?
ꯑꯁ ꯌꯥꯝ ꯊꯨꯑꯦꯍꯦ ꯈꯣꯡ ꯁꯥꯡꯕꯅꯤꯅ ꯌꯥꯝ ꯊꯨꯕ ꯃꯥꯜꯂꯦ꯫
ꯑꯈꯣꯏꯗꯤ ꯈꯣꯡ ꯅꯦꯝꯕꯅꯤꯅ ꯃꯇꯝ ꯌꯥꯝ ꯂꯧꯋꯦ꯫
ꯑꯣ ꯃꯤꯠ ꯈꯨꯝꯖꯜꯂꯁꯨ ꯆꯠꯄ ꯌꯥꯔꯦ ꯍꯥꯏꯕꯗꯣ ꯅꯠꯇ꯭ꯔꯣ
ꯑꯁ
ꯇꯥꯏꯌꯦ ꯇꯥꯏꯌꯦ ꯅꯨꯡꯁꯤꯠ ꯌꯥꯝ ꯁꯤꯠꯄ꯭ꯔꯣ ꯅꯣꯏꯔꯣꯝꯗ ꯀꯔꯤꯅꯣ? ꯀꯔꯤ ꯇꯧꯒꯦꯔꯣ ꯍꯧꯖꯤꯛ ꯁꯤꯡꯖꯨ ꯆꯥꯔꯒꯦꯔꯣ?
ꯀꯦ ꯀꯣꯏ ꯑꯗꯨ ꯅꯪ ꯍꯧꯖꯤꯛ ꯀꯔꯤ ꯇꯧꯒꯦꯔꯣ ꯍꯥꯏꯕꯅꯦ꯫